ꯑ
ꯅꯨꯡꯉꯥꯏꯔꯕꯣꯕ꯭ꯔꯥꯗ
ꯑꯧ ꯅꯨꯡꯉꯥꯏꯔꯤꯌꯦ
ꯇꯥꯔꯣ
ꯑ ꯇꯔꯤꯦ ꯇꯥꯔꯤꯦ ꯀꯗꯔ ꯃꯅꯣ ꯁꯤꯤꯁꯇꯔꯕꯨꯣ
ꯑ ꯁꯨꯝꯅ ꯁꯨꯝ ꯂꯩꯔꯝꯕꯅꯦ ꯅꯪꯒꯤ
ꯑꯣ ꯑꯩꯁꯦ ꯑꯗꯨꯝ ꯁꯨꯝ ꯂꯩꯔꯝꯕꯅꯤ ꯀꯩ ꯃꯊꯦꯜ ꯇꯧꯕꯤꯔꯒꯦ ꯁꯤꯁꯇꯔꯕꯨ ꯉꯁꯤ
ꯊꯣꯡꯗ꯭ꯔꯤꯗ ꯋꯥꯠꯂꯦ
ꯊꯣꯡꯗ꯭ꯔꯤꯌꯦ ꯑꯦ ꯀꯩꯅꯣ ꯉꯁꯤꯗꯤ ꯌꯥꯝ ꯊꯦꯡꯉꯝꯃꯤꯅ
ꯑꯥ ꯑꯗꯨꯝ ꯊꯦꯡꯉꯦ ꯍ
ꯑꯣ ꯑꯗꯨꯝ ꯊꯦꯡꯉꯦ ꯀꯩꯅꯣ ꯍꯥꯏꯖꯤꯕꯨ ꯌꯥꯝ ꯉꯟꯒꯤꯗꯥꯏꯅꯦ ꯁꯤꯁꯇꯔꯖꯤ ꯅꯠꯇ꯭ꯔꯣ ꯍꯣꯁꯇꯦꯜꯗ ꯂꯩ ꯇꯧꯕꯗꯣ ꯁꯤꯁꯇꯔꯖꯤ ꯅꯠꯇ꯭ꯔꯣ ꯍꯣꯁꯇꯦꯜꯗ ꯂꯩꯕꯗꯣ
ꯑꯩ ꯉꯁꯤꯅ ꯑꯍꯥꯟꯕ ꯑꯣꯏꯗꯣꯏꯅꯦ
ꯑꯍꯥꯟꯕ ꯑꯣꯏꯗꯤꯅꯦ ꯑꯩꯍꯦ ꯈꯣꯟꯖꯦꯜꯁꯤ ꯃꯥꯟꯅ ꯃꯟꯗꯅ ꯉꯥꯎꯔꯦꯍꯦ
ꯎꯝ
ꯑꯣ
ꯂꯧꯁꯤꯟꯕ ꯉꯝꯗꯕ
ꯁꯤꯁꯇꯔꯗꯤ ꯉꯁꯤ ꯀꯃꯥꯏ ꯀꯃꯥꯏꯅ ꯅꯨꯃꯤꯠꯁꯤꯕꯨ ꯏꯁ꯭ꯄꯦꯟ ꯇꯧꯕꯤꯒꯤꯒꯦ ꯉꯁꯤꯒꯤ ꯅꯨꯃꯤꯠꯁꯤꯕꯨ ꯀꯩ ꯀꯔꯤ ꯅꯨꯡꯉꯥꯏꯕ ꯑꯦ
ꯐꯝꯕ ꯂꯦꯞꯄ ꯐꯝꯕ ꯂꯦꯞꯄ ꯑꯗꯨꯒ ꯃꯇꯝ ꯂꯣꯏꯈ꯭ꯔꯦ
ꯆꯠꯊꯣꯛ ꯆꯠꯁꯤꯟ ꯀꯩꯏꯝꯇ ꯇꯧꯗ꯭ꯔꯣ ꯑꯁ꯭ꯋꯥꯏꯕꯨꯛ ꯈꯣꯡ ꯆꯠꯊꯣꯛ ꯑꯗꯨꯝ
ꯑꯥ ꯕ ꯕꯖꯥꯔꯗ ꯂꯩ ꯕꯖꯥꯔꯗ ꯂꯩꯕ
ꯕꯖꯥꯔꯗ ꯂꯩꯌꯦꯕꯀꯣ
ꯑꯥ
ꯑꯥꯎ ꯑꯗꯨꯗꯤ ꯁꯤꯁꯇꯔ ꯀꯩꯅꯣꯝꯁꯨꯝ ꯋꯥꯔꯤ ꯑꯣ ꯑꯁ ꯑꯩꯖꯦ ꯊꯩꯖꯦ ꯊꯕꯛ ꯈꯔ ꯆꯠꯊꯣꯛꯎꯔꯦ ꯑꯗꯨ ꯍꯜꯂꯛꯇ ꯉꯥꯏꯔꯤ ꯄꯣꯊꯥꯔꯝꯃꯤ ꯑꯗꯨꯅ ꯃꯌꯥꯝꯒ ꯑꯃꯨꯛ ꯋꯥꯔꯤ ꯋꯥꯇꯥꯏ ꯇꯧꯒꯦꯅ ꯒ꯭ꯔꯨꯞꯇ ꯍꯥꯏꯐꯦꯠꯇꯪ ꯍꯥꯏꯔꯛꯄꯅꯤꯀꯣ ꯑꯗ ꯁꯤꯁ ꯇꯔ ꯑꯃꯨꯛ ꯊꯦꯡꯅꯔꯦ ꯑꯣ ꯑꯗꯨꯒ ꯁꯤꯁꯇꯔ ꯍꯣꯏꯗꯤ ꯀꯩꯅꯣ ꯇꯧꯗ꯭ꯔꯣ ꯋꯥꯔꯜ ꯀꯞꯀ ꯌꯦꯡꯗ꯭ꯔꯣ ꯍ ꯍꯨꯖꯤꯛꯁꯦ ꯋꯥꯔꯜ ꯀꯞ ꯁꯤꯖꯟꯅꯤꯅ
ꯔꯣ ꯀ ꯑ ꯌꯦꯡꯕ ꯌꯦꯡꯕꯕꯨꯗꯤ ꯌꯦꯡꯕ ꯐꯖꯅꯗꯤ ꯌꯦꯡꯗꯦꯗ
ꯐꯖꯅꯗꯤ ꯌꯦꯡꯗꯤꯌꯦ ꯀꯩ ꯀꯩ ꯎꯝ ꯃꯦꯏꯃꯥ ꯀꯩꯅꯣꯅ ꯇꯧꯋꯦ ꯑꯗꯨꯝ ꯍꯥꯏꯇꯥꯔꯦ ꯑ ꯑꯔꯖꯦꯟꯇꯤꯅꯥꯗ ꯑꯗꯨꯝ ꯇꯧꯋꯦ ꯑꯇꯩꯁꯨ ꯑꯗꯨꯝ ꯇꯧꯏ ꯃꯔꯨ ꯑꯣꯏꯅ ꯑꯔꯖꯦꯟꯇꯤꯅꯥ ꯑꯥ ꯑꯣ ꯁꯤꯁꯇꯔ ꯍꯣꯏꯒꯤꯗꯤ ꯁꯤꯇꯔꯅ ꯊꯣꯡꯗꯣꯏꯔꯣ ꯆꯥꯛꯁꯦ ꯀꯅꯥꯅ ꯊꯣꯡꯗꯣꯏꯅꯣ
ꯂꯧꯁꯤꯟꯕ ꯉꯝꯗꯕ ꯑ ꯆꯥꯛꯇꯤ ꯍꯧꯔꯦꯟ ꯄꯨꯡ ꯇꯔꯨꯛ ꯇꯔꯦꯠ ꯍꯦꯜꯂꯀꯥꯟꯗ
ꯑꯣ ꯁꯤꯁꯇꯔꯅ ꯊꯣꯡꯗꯣꯏꯔꯣ ꯅꯠꯇ꯭ꯔꯒ ꯑꯇꯣꯞꯄ ꯃꯣꯝ ꯑꯣꯏꯅ
ꯏ ꯏꯅꯥ ꯏꯅꯥꯎ ꯅꯨꯄꯤꯅ ꯊꯣꯡꯗꯣꯕ
ꯑꯣ ꯁꯤꯁꯇꯔꯅ ꯂꯦꯗꯤ ꯕꯣꯁ ꯁꯥꯔꯥ ꯂꯩꯔꯦ ꯑꯗꯨꯗꯤ
ꯅꯠꯇꯦ ꯑꯩꯅ ꯊꯕꯛ ꯆꯠꯊꯣꯛꯄꯗꯨꯒꯤꯅꯤ
ꯀꯔꯤ ꯊꯕꯛ ꯆꯠꯊꯣꯛꯀꯦ ꯁꯤꯁꯇꯔ ꯑ ꯇꯨꯏꯁꯟꯒꯨꯝꯕ ꯆꯠꯄ꯭ꯔꯣ
ꯇꯨꯏꯁꯥꯟ ꯅꯠꯇꯦ ꯑꯁ ꯇꯥꯏꯝ ꯎꯝ ꯄꯥꯔꯠ ꯇꯥꯏꯝ ꯖꯣꯕ ꯑꯣꯏꯅ ꯇꯧꯕ
ꯑꯣ ꯐꯩꯅꯦ ꯑꯗꯨꯗꯤ ꯀꯣ ꯁꯤꯁꯇꯔ
ꯈꯪꯗꯦꯗꯥ
ꯑꯣ ꯑꯗꯨꯗꯤ ꯁꯤꯁꯇꯔ ꯍꯣꯏꯕꯨꯗꯤ ꯀꯩ ꯍ ꯑꯩꯁꯨ ꯑꯗꯨꯝ ꯑ ꯄꯥꯔꯠ ꯇꯥꯏꯝ ꯑꯣꯏꯅ ꯃꯣꯏ ꯇꯧꯋꯦ ꯑꯗꯨꯏ ꯍꯜꯂꯛꯇ ꯉꯥꯏꯔꯤ ꯍꯨꯖꯤꯛꯇ ꯍꯥꯏꯕꯗꯣ
ꯑꯥ
ꯅꯣꯏꯖꯨ ꯄꯥꯠ ꯇꯥꯏꯝ ꯑꯗꯨꯃꯥꯏꯅ ꯃꯣꯏ ꯇꯧꯕꯅꯤ ꯑꯗꯣ ꯁꯤꯁꯇꯔꯗꯤ ꯀꯩꯀꯩ ꯁꯥ ꯊꯣꯡꯕꯒꯗꯤ ꯍꯩꯒꯦ
ꯍꯥꯥ
ꯀꯩ ꯀꯩ ꯍꯥꯏꯗꯤ ꯀꯩ ꯀꯩ ꯁꯥ ꯊꯣ
ꯆꯥꯛ ꯏꯟꯁꯥꯡ ꯍꯥꯏꯔ
ꯆꯥꯛ ꯏꯟꯖꯥꯡ ꯍꯥꯏꯔꯁꯨ ꯌꯥꯔꯦ ꯀꯩ ꯀꯩ ꯍꯥꯏꯗꯤ ꯁꯥꯒꯨꯝꯕ ꯊꯣꯡꯕꯁꯦ ꯀꯩ ꯀꯩ ꯍꯦꯟꯅ ꯍꯥꯏꯗꯤ ꯍꯥꯎꯅ ꯊꯣꯡ
ꯊꯣꯡ ꯊꯣꯡꯕꯕꯨꯗꯤ ꯃꯤ ꯂꯣꯏꯅꯗꯤ ꯊꯣꯡꯕ ꯍꯥꯏꯅꯤꯗ
ꯅꯠꯇꯦ ꯅꯠꯇꯦ ꯁꯤꯁꯇꯔꯅ ꯈꯔ ꯍꯦꯟꯅ ꯍꯥꯎꯅ ꯊꯣꯡꯖ
ꯈꯪꯗꯦꯗ ꯑꯗꯨꯕꯨꯗꯤ ꯁꯥꯒꯨꯝꯕꯗꯤ ꯐꯖꯅ ꯑꯥ ꯄꯥꯛ ꯄꯥꯛ ꯊꯣꯡꯗꯕꯗ ꯑꯗꯨꯃꯥꯏꯅ ꯇꯧꯋꯦ ꯑꯩꯗꯤ
ꯑꯣ ꯍꯥꯏꯗꯤ ꯌꯥꯝ ꯍꯩꯕꯁꯨ ꯌꯥꯎꯕꯀꯣ ꯑꯗꯨꯅ ꯁꯤ
ꯏꯃꯥꯗ ꯑꯣꯏꯅ ꯊꯣꯡꯍꯜꯂꯦ ꯁꯥꯒꯨꯝꯕ
ꯑꯣ
ꯍꯩꯇꯦꯗ ꯑꯩ
ꯑꯗꯨꯕꯨꯗꯤ ꯁꯨꯝ ꯊꯣꯡꯉꯒ ꯍꯩꯔꯛꯀꯅꯤꯗ ꯁꯤꯁꯇꯔ ꯑꯗꯨꯕꯨꯗꯤ ꯀꯅꯥꯁꯨ ꯍꯩꯔꯒ ꯊꯣꯛꯂꯛꯄ ꯅꯠꯇꯦꯗꯅꯀꯣ
ꯁꯤꯁꯇꯔꯗꯤ ꯐ꯭ꯔꯤ ꯇꯥꯏꯝꯒꯨꯝꯕꯗꯗꯤ ꯀꯩ ꯀꯩ ꯀꯃꯥꯏꯅ ꯇꯧꯒꯦ ꯃꯇꯝꯖꯦ ꯀꯃꯥꯏꯅ ꯏꯁꯄꯦꯟ ꯇꯧꯒꯦ
ꯑꯩ ꯐ꯭ꯔꯤ ꯇꯥꯏꯝꯗ ꯑꯣꯏꯔꯗꯤ ꯗꯨꯝ ꯅꯨꯃꯤꯠ ꯈꯨꯗꯤꯡ ꯏꯁꯩ ꯇꯥꯔꯒ ꯚꯤꯗꯤꯑꯣ ꯌꯦꯡꯔꯒ ꯑꯗꯨꯝ ꯐꯝꯃꯒ ꯅꯨꯃꯤꯠ ꯂꯣꯏꯁꯤꯟꯕꯗꯣ ꯑꯗꯨꯝ ꯇꯧꯋꯦ
ꯑꯣ ꯏꯁꯩ ꯇꯥꯕꯁꯦ ꯃꯨꯠ ꯊꯤ ꯅꯨꯡꯉꯥꯏꯕꯅꯤꯀꯣ
ꯑꯥ ꯅꯨꯡꯉꯥꯏꯕ
ꯑꯣ ꯀꯅ ꯀꯅꯥꯏ ꯁꯤꯡꯒꯔ ꯇꯥꯔꯤꯅꯣ ꯑꯩꯈꯣꯏ ꯁꯨ ꯈꯪꯖꯕ ꯌꯥꯕ꯭ꯔꯣ ꯀꯥꯏ ꯀꯔ ꯃꯤꯛꯁ
ꯃꯤꯛꯁꯅꯦꯕ ꯃꯅꯤꯄꯨꯔꯤ ꯁꯨꯇꯥꯏ ꯏꯪꯂꯤꯁꯁꯨ ꯇꯥꯏ ꯍꯤꯟꯗꯤ ꯁꯨꯇꯥꯏ ꯑꯩ ꯍꯣꯏꯗꯨꯁꯨ ꯇꯥꯏ
ꯑꯣ ꯑꯗꯨꯅꯦꯕ ꯗꯣ ꯑꯃ ꯑꯅꯤꯗ ꯈꯪꯖꯕ ꯌꯥꯕ꯭ꯔꯣ ꯑꯣ ꯑꯗꯨꯗꯤ ꯍꯥꯏꯕꯤꯔꯛꯑꯣꯅꯦ ꯁꯤꯁꯇꯔ
ꯍꯥ
ꯑꯣ ꯁꯤꯁꯇꯔꯒꯤ ꯑꯄꯥꯝꯕꯗꯣ
ꯎꯝ
ꯅ ꯀꯅꯥ ꯀꯅꯥ ꯄꯥꯝꯒꯦ ꯁꯨꯝ ꯈꯪꯖꯕ ꯌꯥꯔꯒꯗꯤ ꯑꯃꯅꯤꯗ ꯍꯥꯏꯕꯤꯔꯛꯑꯣ ꯍꯥꯏꯕ ꯇꯤꯆꯔꯅ ꯇꯥꯛꯏꯕ ꯃꯌꯥꯝꯗꯣ ꯑꯩꯈꯣꯏꯖꯨ ꯇꯥꯍꯧꯕ ꯌꯥꯏꯗꯅ ꯈꯪꯗꯕ ꯌꯥꯎꯔꯗꯤ
ꯑꯗꯨ ꯑꯣꯏꯅ ꯂꯩꯇꯦꯗ ꯂꯣꯏ ꯑꯗꯨꯝ ꯅꯨꯡꯉꯥꯏ ꯇꯥꯕꯗ
ꯑꯣ ꯁꯤꯁꯇꯔꯖꯦ ꯕꯖꯥꯔꯗ ꯂꯩ ꯍꯥꯏꯕꯀꯣ
ꯎꯝ ꯕꯖꯥꯔꯗ
ꯑꯣ ꯊꯪꯒꯥꯜꯂꯣ ꯄꯥꯎꯅꯥꯔꯣ
ꯊꯪꯒꯥꯜꯗ
ꯑꯣ ꯑꯁ ꯑꯗꯨꯗꯤ ꯌꯥꯝ ꯅꯨꯡꯉꯥꯏꯕ ꯃꯐꯝꯅꯤꯅꯦꯀꯣ ꯈꯔꯕꯨꯗꯤ ꯂꯥꯡꯉꯝꯗꯧ ꯃꯥꯜꯂꯤ ꯖꯒꯥꯗꯣ
ꯂꯥꯡ ꯌꯥꯝ ꯕꯖꯥꯔ ꯍꯥꯏꯔ ꯕꯖꯥꯔ ꯃꯅꯨꯡꯗꯣ ꯕꯖꯥꯔ ꯃꯅꯨꯡ ꯈꯔ ꯆꯪꯁꯜꯂꯒ ꯅꯒꯥꯝꯄꯥꯥꯜ ꯃꯣꯏꯒꯤ ꯂꯝ ꯂꯝꯕꯤꯗꯣ ꯑꯗꯨꯋꯥꯏꯗ ꯑꯣꯏꯅ ꯂꯩꯕ ꯕ꯭ꯔꯗꯔ ꯀꯩꯅꯣꯝꯇ ꯍꯪꯒꯦꯅꯦ
ꯌꯥꯏꯌꯦ ꯌꯥꯏꯌꯦ ꯍꯪꯉꯨ ꯀꯩꯅꯣ ꯍꯪꯗꯦꯕꯨ ꯍꯥꯏꯔꯤꯅꯤꯅꯦ
ꯑꯥ ꯌꯨꯝꯒꯤ ꯀꯩ ꯀꯩ ꯎꯝ ꯂꯩꯔꯗꯤ ꯑ ꯍꯣꯜꯁꯦꯜꯗ ꯑꯩ ꯐꯝꯖꯕꯀꯣ ꯑꯗꯨꯒꯤ
ꯑꯣ ꯁꯤꯁꯇꯔꯅ ꯍꯥꯏꯖꯦ ꯑꯩ ꯈꯤꯇꯪ ꯑꯥ
ꯐ꯭ꯔꯤꯁꯀꯨꯝꯕ ꯋꯥꯁꯁꯤꯡ ꯃꯦꯆꯤꯟꯒꯨꯝꯕ ꯍꯣꯜꯁꯦꯜ ꯇꯦꯜꯗ ꯑꯣꯏꯅ ꯑꯩ ꯁꯣꯔꯨꯝꯗ ꯑꯣꯏꯅ ꯂꯩꯖꯕꯀꯣ ꯕ꯭ꯔꯗꯔ ꯍꯣꯏꯒꯤ ꯑꯄꯥꯝꯕ ꯂꯩꯔꯗꯤ ꯑꯗꯨꯝ ꯂꯧꯕꯤꯔꯕ ꯂꯧꯕꯤꯕ ꯌꯥꯒꯅꯤ
ꯍꫭ ꯌꯥꯒꯅꯤ ꯂꯧꯊꫭꯛꯁꯤ ꯉꯥꯏꯗꯅ ꯁꯤꫪꯇꯔ ꯄ꯭ꯔꯥꯁ ꯀꫪꯥ ꯀꯃꯥꯏ-ꯀꯃꯥꯏ ꯂꯩꯒ‌ꯦ ꯍꯥꯏꯐ‌ꯦꯠꯇꯡ ꯍꯥꯏꯕꯤꯔꯛꯎꯅꯦ ꯑꯗꯨꯗꯤ ꯑꯩꯈꯣꯏꯖꯨ ꯍꯌꯦꯡ ꯗꯔꯀꯥꯔ ꯂꯩꫪꯗꯤ ꯁꯤꯁꯇꯔꯗ ꯍꯥꯏꯔꯛꯅꯕ
ꯑꯝ ꯑꯗꯨ ꯂꯧꯕ ꯌꯥꯒꯅꯤ ꯕꯗ꯭ꫪ
ꯑꯦ ꯂꯧꯒꯦ ꯂꯧꯒꯦ ꯑꯩꯈꯣꯏ ꯗꫪꯄꫪ ꯂꯩꫪꯀꯥꯜꯗ ꯍꯥꯏꯔꯛꯀꯦꯕꯀꯣ ꯑꯗꯣ ꯁꯤꯁꯇꯔꯅ ꯀꯩꯅꯣꯗ ꯂꯩꯕ ꯊꯣꯛꯑꯕꯅꯤꯅ ꯄ꯭ꯔꯥꯏꯁꯤꯡꯁꯦ ꯀꯌꯥꯗꯒꯤ ꯏꯁꯇꯥꯔꯇꯤꯡꯁꯦ ꯀꯃꯥꯏꯅ ꯍꯧꯒꯦ ꯃꯥꯒꯤ ꯑꯗꯨꯝꯕ ꯂꯩꯗꯅ ꯑꯗꯥꯅ ꯍꯥꯏꯐꯦꯠꯇꯪ ꯁꯤꯦꯌꯔ ꯇꯧꯕꯤꯔꯛꯎꯅꯦ ꯑꯩꯈꯣꯏꯁꯨ ꯑꯗꯨꯒꯤ ꯃꯇꯨꯡ ꯏꯟꯅ ꯍꯛ ꯍꯥꯏꯔꯛꯀꯦꯕꯀꯣ
ꯅꫭꯏ ꯀꯦꯖꯤ ꯀꯦꯖꯤꯒꯤ ꯃꯇꯨꯡ ꯏꯟꯂ‌ꯦ ꯕꯗ꯭ꫪ
ꯑꯩ ꯀꯩꯅꯣꯒꯤ ꯑꯗ ꯍꯥꯏꯔꯛꯑꯣꯅꯦ ꯔꯤꯐ꯭ꯔꯤꯖꯔꯦꯇꯔꯒꯨꯝꯕꯒꯤ ꯃꯇꯥꯡꯗ ꯍꯥꯏꯐꯦꯠꯇꯪ ꯍꯥꯏꯔꯛꯑꯣꯅꯦ ꯁꯤꯁꯇꯔꯅ ꯀꯩꯅꯣ ꯇꯧꯒꯦ ꯍꯥꯏꯒꯅ
ꯑꯝꯇ ꯉꯥꯏꯈꯣꯀꯣ
ꯍꫭ ꯌꯥꯏ ꯌꯥꯏ
ꯏꯃ ꯁꫭꯝꯗ ꯂꯥꯎ ꯎꯝ ꯏꯃꯥ ꯁꯣꯝ ꯁꯥꯏꯗꯇ ꯆꯠꯂꯒ ꯑꯁꯤ ꯔꯥꯏꯠ ꯁꯥꯏꯇꯂ‌ꯦ ꯗꯨꯀꯥꯟ ꯑꯃ ꯂꯩꯕꯅꯦ ꯑꯗꯨꯗ ꯍꯪꯕꯤꯒꯔꯣ ꯀꯣ ꯐ꯭ꯔꯤꯖꯀꯨꯝꯕ ꯋꯥꯁꯤꯡ ꯃꯦꯆꯤꯟꯒꯨꯝꯕꯗꯤ ꯗꯔꯀꯥꯔ ꯂꯩꯇꯔꫭ ꯌꯨꯝꯒꯤꯗꯤ
ꯐꯖꯀꯨꯝꯕꯗꯥ ꯁꯨꯝ ꯈꯪꯅꯤꯡꯉꯦ ꯁꯤꯁꯇꯔ ꯍꯥꯏꯕ ꯌꯥꯔꯗꯤ ꯍꯥꯏꯐꯦꯠꯇꯪ ꯍꯥꯏꯕꯤꯔꯛꯎꯅꯦ ꯐꯤꯁ ꯀꯤ ꯃꯇꯥꯡꯗ ꯀꯩ ꯀꯃꯥꯏ ꯀꯃꯥꯏ
ꯄꯥꯝꯃꯒꯦ ꯄꯥꯝꯒꯦ ꯂꯧ ꯂꯧꯒꯦ ꯍꯥꯏ ꯗꯤꯜꯂ ꯍꯥꯏꯕꯤꯒꯦꯕ
ꯍꯥꯏ ꯂꯧꯔꯛꯀꯗꯣꯏꯅꯤ ꯁꯤꯁꯇ ꯑꯗꯨꯒꯤꯅꯦ ꯑꯩꯈꯣꯏꯗ ꯗꯔꯀꯥꯔꯕꯨꯗꯤ ꯂꯩꯕꯀꯣ ꯑꯗꯒꯤ ꯁꯨꯝ ꯃꯃꯥꯡ ꯃꯥꯔꯀꯦꯠꯇ ꯀꯃꯥꯏꯅ ꯄ꯭ꯔꯥꯏꯁ‌ꯦ ꯂꯩꯒꯦ ꯀꯌꯥꯗꯒꯤ ꯍꯧꯒꯦ ꯍꯥꯏꯕꯗꫭ ꯑꯗꯨꯒꯤ ꯃꯇꯨꯡ ꯏꯟꯅꯥ ꯑꯩꯈꯣꯏꯗꯁꯨ ꯑꯦꯐꯣꯔꯠ ꯇꯧꯕ ꯉꯝꯕ ꯉꯝꯗꯕ ꯍꯥꯏꯕ ꯑꯃꯁꯨ ꯂꯩꯗꯅꯀꯣ ꯑꯗꯨꯅ ꯍꯥꯏꯐꯦꯠꯇꯡ ꯁꯤꯁꯇ ꯍꯥꯏꯕ ꯌꯥꯔꯒꯅꯤ ꯃꯥꯒꯤ ꯄ꯭ꯔꯥꯏꯁ ꯔꯦꯟꯁ ꯍꯥꯏꯒꯗ꯭ꯔꯥ ꯑꯗꯨꯗ ꯍꯥꯏꯐꯦꯠꯇꯡ ꯍꯥꯏꯕꯤꯔꯛꯑꯣꯅꯦ
ꯇꯦꯟ ꯐꯥꯏꯚ ꯍꯟꯗ꯭ꯔꯦꯠꯇꯒꯤ ꯍꯧꯔꯅꯤ ꯅꯠꯇꯦ ꯅꯠꯇꯦ ꯏꯂꯚꯦꯟ ꯐꯥꯏꯚ ꯍꯟꯗ꯭ꯔꯦꯠꯇꯒꯤ ꯍꯧꯔꯅꯤ ꯍꯥꯏꯕ
ꯑꯣ ꯑꯂꯚꯦꯟ ꯐꯥꯏꯚꯠꯇꯒꯤ ꯍꯧꯔꯒ ꯑꯗꯨꯝ ꯑꯗꯒꯤꯅ ꯀꯌ‌ꯥꯕꯨꯛ ꯂꯩꯕ
ꯑꯗꯨꯝ ꯑꯩꯈꯣꯏꯅ ꯑꯄꯥꯝꯕꯗꯨ ꯂꯩꯔꯦ ꯁꯚꯦꯟꯇꯤꯟ ꯑꯦꯇꯤꯟ ꯥꯑ‌ꯣ ꯂꯩꯒꯅꯤ ꯁꯤꯡꯒꯜꯗ ꯑꯣꯏꯅ
ꯁꯤꯡꯒꯜꯗ ꯑꯣꯏꯅꯅꯦꯕꯀꯣ ꯍꯥ ꯀꯩꯅꯣꯒꯨꯝꯕ
ꯑꯥ ꯕꯔꯗ‌ꯔꯅꯄꯥꯔ ꯇꯝ ꯇꯧꯔꯤꯁꯦ ꯀꯥꯏ ꯑꫭꯕ‌ꯦꯜ ꯑꯥ ꯑꯃꯥ ꯇꯤꯜ ꯂꯩꯌ‌ꯦ
ꯑꯣ ꯑꯣꯕꯦꯟꯁꯦ ꯊ꯭ꯔꯤ ꯊꯥꯎꯖꯟꯃꯨꯛ ꯂꯩꯕ꯭ꯔꯥ ꯅꯠꯇ꯭ꯔꯒ ꯐꯣꯔ ꯊꯥꯎꯖꯟ ꯃꯌꯥ ꯂꯩꯕ꯭ꯔꯥ ꯅꯠꯇ꯭ꯔꯒ ꯑꯗꯨꯝ ꯈ‌ꯦꯠ ꯚꯦꯔꯥꯏ
ꯑꫭꯞ ꯑꫭꯞ ꯑꯣꯕꯦꯡꯒꯤꯗꯤ ꯈꯔ ꯇꯥꯡꯉꯦ ꯑꯆꯕ ꯂꯩꯕꯅꯤꯅꯀꫭ ꯑꯝ ꯋꯥꯟ ꯄꯤꯁ ꯈꯛꯇ ꯂꯩꯕ
ꯑꯣ
ꯁꯦ
ꯑꯣ ꯁꯤꯁꯇꯔ ꯍꯣꯏꯒꯤꯁꯦ ꯀ‌ꯩ ꯁꯤꯁꯇꯔ ꯍꯣꯏꯒꯤ ꯏꯁꯇꯣꯔꯁꯦ ꯀꯩ ꯃꯃꯤꯡ ꯑꯣꯏ ꯀꯩꯅꫭ ꯑꯗꯨꯗꯤ
ꯖꯦ ꯑꯦꯂꫭꯇ꯭ꯔꯣꯅꯤꯛꯁꯇꫭ ꯗꯪꯕꯤꯕꯔꫭ
ꯑꯥ ꯑꯦꯗ꯭ꯔꯦ ꯀꯩꯅꯣꯗꯣ ꯍꯥꯏꯗꯤ ꯏꯁꯇꯣꯔꯒꯤ ꯀꯩꯅꯣ ꯃꯐꯝꯗꯣ ꯍꯥꯏꯐꯦꯠꯇꯪ ꯍꯥꯏꯕꯤꯔꯛꯑꯣꯅꯦ ꯍꯥꯏꯗꯤ
ꯁꯉꯥꯏ ꯍꯣꯇꯦꯜꯒꯤ ꯑꯣꯄꯣꯖꯤꯠꯇꯣ
ꯁꯉꯥꯏ ꯍꯣꯇꯦꯜꯒꯤ ꯑꯣ
ꯑꯥ ꯁꯉꯥꯏ ꯁꯉꯥꯏ ꯍꯣꯇꯦꯜ ꯃꯃꯥꯡꯗ ꯑꯥ.. ꯁꯤꯠ ꯀꯩ ꯂꯩꯕꯗꯣ
ꯑꯗꯨꯗꯤ ꯀꯩꯅꯣꯔꯣꯝꯗ ꯑꯣꯏꯗꯣꯏꯅꯦꯀꯣ ꯁꯤꯁꯇꯔꯒꯤꯖꯦ ꯀꯩꯅꯣꯔꯣꯝꯗ ꯑꯣꯏꯗꯣꯏꯔꯥ ꯑꯦꯝ ꯖꯤ ꯏꯕꯤꯅ꯭ꯌꯨꯔꯣꯝ ꯑꯣꯏꯕ꯭ꯔꯥ
ꯑꯦꯝ ꯖꯤ ꯈꯪꯗꯦꯕꯣ ꯁꯉꯥꯏ ꯍꯣꯇꯦꯜꯗꯣ ꯈꯪꯕꯤꯗꯕ꯭ꯔꯥ
ꯈꯪꯉꯦ ꯈꯪꯉꯦ ꯑꯗꯨꯗꯤ ꯁꯉꯥꯏ ꯍꯣꯇꯦꯜꯗꯤ ꯊꯪꯒꯥꯜ ꯕꯖꯥꯔ ꯂꯩꯗꯥꯏꯅꯦ
ꯎꯝ ꯑꯗꯨꯗꯥ ꯑꯗꯨꯒꯤ ꯑꯣꯄꯣꯖꯤꯠꯇ ꯑꯣꯏꯅ ꯂꯩꯕ
ꯑꯠꯆꯥ ꯑꯠꯆꯥ ꯍꯣꯏ ꯁꯤꯁꯇꯔꯗꯨꯗꯤ ꯗꯔꯀꯥꯔ ꯂꯩꯔꯗꯤ ꯁꯤꯁꯇꯔꯗ ꯑꯗꯨꯝ ꯍꯥꯏꯔꯛꯀꯦꯀꯣ
ꯍꯣꯏ ꯍꯥꯏꯕꯤꯔꯣ ꯑꯥ ꯔꯥꯏꯁ ꯀꯨꯀꯔꯒꯨꯝꯕ ꯒ꯭ꯔꯥꯏꯟꯗꯔꯒꯨꯝꯕꯁꯨ ꯃꯌꯥꯝ ꯂꯩꯀꯣ
ꯑ ꯑꯣ ꯑꯗꯨꯕꯨꯗꯤ ꯁꯤꯁꯇꯔ ꯍꯥꯏꯔꯛꯄꯗ ꯑꯗꯨꯝ ꯈꯪꯉꯦ ꯑꯦꯂꯦꯛꯇ꯭ꯔꯤꯛꯀꯤ ꯑꯦꯄ꯭ꯂꯥꯏꯌꯦꯟꯁ ꯀꯩꯗꯤ ꯑꯌꯥꯝꯕ ꯂꯩꯔꯝꯒꯗꯧ ꯃꯥꯜꯂꯦ ꯁꯤꯁꯇꯔꯒꯤ ꯀꯩꯅꯣꯁꯦꯀꯣ
ꯀꯩꯕ
ꯁꯤ ꯑ ꯏꯂꯦꯛꯇ꯭ꯔꯤꯛꯀꯤ ꯑꯦ꯭ꯂꯥꯏꯟꯁ ꯃꯌꯥꯝ ꯖꯦ ꯑꯗꯨꯝ ꯁꯤꯁꯇꯔ ꯍꯣꯏꯒꯤ ꯀꯩꯅꯣꯗꯨꯝ ꯂꯩꯔꯝꯗꯧ ꯃꯥꯜꯂꯦꯕ ꯑꯣ ꯁꯤꯁꯇꯔꯅ ꯍꯥꯏꯔꯛꯄꯁꯤꯡꯗꯣ ꯑꯩ ꯑꯗꯨꯝ ꯈꯪꯉꯦꯕ
ꯎꯝ ꯏꯂꯦꯛꯇ꯭ꯔꯣꯅꯤꯛꯁꯀꯤꯇ ꯑꯣꯏꯅ ꯂꯩꯕ ꯑꯗꯨꯒꯤꯅꯦ
ꯑꯆꯥ ꯆꯥ ꯅꯨꯡ ꯀꯁꯇꯃꯔꯗꯨꯞ ꯅꯨꯡꯇꯤꯒꯤ ꯂꯥꯛꯄ꯭ꯔꯣ ꯁꯤꯁꯇꯔ ꯀꯃꯥꯏ ꯇꯧꯒꯦꯗꯨꯝ ꯍꯧꯖꯤꯛꯀꯥꯟꯁꯤꯕꯨ
ꯑꯥ ꯎꯝ ꯅꯨꯡꯇꯤꯒꯤ ꯗꯨꯝ ꯂꯥꯛꯑꯦ
ꯅꯨꯡꯇꯤꯒꯤ ꯑꯗꯨꯝ ꯂꯥꯛꯑꯦꯕꯀꯣ ꯑꯣ ꯁꯤꯁꯇꯔꯖꯦꯗꯨ ꯑ ꯑ ꯊꯕꯛꯇꯤ ꯑꯗꯨꯝ ꯀꯩꯅꯣꯅꯤꯀꯣ ꯗꯦ ꯇꯥꯏꯝꯗ ꯑꯗꯨꯝ ꯇꯧꯗꯣꯏꯅꯤꯀꯣ ꯁꯤꯁꯇꯔꯒꯤꯁꯨ
ꯑꯁ
ꯑ ꯋꯥꯛꯀꯤꯡ ꯑꯥꯋ꯭ꯔꯁꯦ ꯁꯤꯇꯔꯒꯤ ꯗꯦ ꯇꯥꯏꯝꯗ ꯑꯣꯏꯕ ꯅꯠꯇ꯭ꯔꯣ ꯆꯃ ꯑꯃ ꯃ
ꯑ ꯃꯥꯅꯦ ꯃꯥꯅꯦ ꯑꯥ
ꯑꯣ
ꯕ꯭ꯔꯗꯔꯁꯨ ꯄꯥ꯭ꯔꯠꯇꯥꯏꯝ ꯖꯣꯞ ꯇꯧꯋꯦ ꯍꯥꯏꯕꯗꯣ ꯀꯥꯏ ꯋꯥꯏꯗ ꯇꯧꯒꯦ
ꯑ ꯑꯩꯅ ꯀꯩꯅꯣꯗ ꯊꯥꯡꯃꯩꯕꯟ ꯃꯩꯁꯅꯥꯝ ꯂꯩꯀꯥꯏꯅ ꯗꯤ ꯑꯦꯝ ꯀꯣꯂꯦꯖꯀꯤ ꯑꯣꯄꯣꯖꯤꯠ ꯑꯗꯥꯏ ꯑꯗꯥꯏꯗ ꯑꯣꯏꯗꯣꯏꯕ ꯊꯥ ꯊꯥꯎꯒ꯭ꯔꯥꯎꯟꯒꯤ ꯑꯣꯄꯣꯠꯖꯤꯠ ꯑꯣꯏꯗꯣꯏꯅꯦꯕꯀꯣ
ꯑꯥ
ꯗ ꯈꯣꯏ ꯗ ꯑꯩꯈꯣꯏꯒꯤꯁꯤꯅ ꯇ꯭ꯔꯦꯅꯤꯡ ꯁꯦꯟꯇꯔꯁꯨ ꯑꯣꯏꯔꯦ ꯑꯗꯨꯒ ꯖꯣꯕ ꯄ꯭ꯂꯦꯁꯃꯦꯟꯖꯨ ꯑꯗꯨꯝ ꯇꯧꯋꯦꯕꯀꯣ
ꯎꯝ
ꯑꯗꯨꯅ ꯁꯤꯁꯇꯔꯅ ꯄꯥꯝꯃꯒꯗꯤ ꯁꯤꯁꯇꯔꯁꯨ ꯑꯗꯨꯝ ꯍꯥꯏꯔꯛ ꯍꯥꯏꯔꯛꯄ ꯑꯗꯨꯝ ꯌꯥꯅꯤꯀꯣ ꯑꯗꯣ ꯁꯤꯁꯇꯔꯅ ꯍꯣꯏ ꯗꯀꯥꯏ ꯃꯇꯨꯡꯏꯟꯅ ꯇꯤꯆꯪꯪ ꯑꯥ ꯇ꯭ꯔꯦꯟꯅꯤꯡꯒꯨꯝꯕꯁꯨ ꯑꯗꯨꯝ ꯇꯧꯋꯦꯕꯀꯣ ꯑꯩꯈꯣꯏꯒꯤ ꯑ ꯀꯝꯄꯅꯤꯁꯦ
ꯎꯝ
ꯑꯗꯨꯒ ꯒꯣꯃꯦꯟꯒꯤ ꯄ꯭ꯔꯣꯖꯦꯛ ꯀꯩꯀꯥꯗꯁꯨ ꯑꯗꯨꯝ ꯇꯧꯋꯤ ꯍꯥꯏꯗꯤ ꯒꯣꯃꯦꯟꯒꯤ ꯃꯈꯥꯗ ꯇ꯭ꯔꯦꯅꯤꯡ ꯄꯤꯊꯕ ꯈꯣꯠ ꯆꯠꯊꯕꯁꯨ ꯑꯗꯨꯝ ꯇꯧꯋꯤ ꯑꯦꯁ ꯁꯤ ꯑꯦꯁ ꯇꯤ ꯑꯗꯨꯝ ꯇꯧꯋꯦꯕꯀꯣ
ꯎꯝ
ꯑꯗꯣ ꯁꯤꯁꯇꯔ ꯍꯣꯏꯅ ꯏꯟꯇꯔꯦꯁ ꯂꯩꯔꯒꯗꯤ ꯑꯗꯨꯝ ꯍꯥꯏꯔꯛꯄ ꯌꯥꯏ ꯑꯗꯨꯒ ꯄꯩꯁꯥ ꯑꯩꯈꯣꯏꯒꯤ ꯐꯤ ꯕꯦꯁ ꯍꯥꯏ ꯍꯥꯏꯇꯥꯔꯦꯀꯣ ꯄꯩꯁꯥ ꯊꯤꯔꯒ ꯇꯧꯕꯒꯤ ꯀꯝꯄ꯭ꯌꯨꯇꯔ ꯀꯩꯥꯀꯥ ꯇꯝꯕ ꯈꯣꯠꯄꯩꯁꯨ ꯂꯣꯏ ꯌꯥꯎꯔꯦ ꯖꯄꯥꯅꯤꯁ ꯂꯦꯡꯒ꯭ꯣꯏꯁ ꯀ ꯍꯣꯁꯄꯤꯇꯥꯜꯇꯤ ꯇꯝꯕꯩꯁꯨ ꯑꯗꯨꯝ ꯌꯥꯎꯔꯦ
ꯑꯥ ꯑꯣ ꯇ꯭ꯔꯦꯅꯤꯡ ꯁꯦꯟꯇꯔꯗ ꯑꯣꯏꯅ ꯂꯩꯕꯗꯨꯗꯤ
ꯍꯣꯏꯕꯨꯗꯤ ꯑꯗꯨꯝ ꯇ꯭ꯔꯦꯅꯤꯡ ꯁꯦꯟꯇ꯭ꯔꯗꯤ ꯇ꯭ꯔꯦꯅꯤꯡ ꯁꯦꯟꯇ꯭ꯔ ꯂꯩꯕ ꯅꯠꯇꯦ ꯈꯣꯏꯗꯤ ꯄꯨꯂꯞ ꯑꯣꯏꯅ ꯌꯦꯡꯖꯟꯕꯗ ꯂꯩꯕꯅꯦꯕꯀꯣ
ꯑꯣ ꯁ꯭ꯇꯥꯐ ꯑꯣꯏꯅ ꯂꯩꯕ
ꯇꯥꯞ ꯑꯣꯏꯅ ꯂꯩꯕ ꯑꯗꯨꯒ ꯀꯩꯅꯣꯒꯤꯁꯨ ꯂꯩꯌꯦꯕꯀꯣ ꯄ꯭ꯂꯦꯁꯃꯦꯟꯒꯤꯁꯨ ꯂꯩꯌꯦꯕꯀꯣ ꯁꯤꯁꯇꯔ ꯍꯣꯏꯗ ꯊꯕꯛ ꯀꯧꯋꯦꯗꯤ ꯑ ꯃꯅꯤꯄꯨꯔ ꯅꯠꯇꯕ ꯑꯇꯣꯞꯄ ꯁ꯭ꯇꯦꯠꯇ ꯇꯧꯅꯤꯡꯕ ꯂꯩꯇꯥꯥꯔꯒꯗꯤ ꯁꯤꯁꯇ꯭ꯔ ꯍꯣꯏꯒꯤ ꯔꯤꯂꯦꯇꯤꯞ ꯂꯩ ꯇꯥꯔꯒꯗꯤ ꯑꯗꯨꯝ ꯍꯥꯏꯔꯛꯄ ꯑꯗꯨꯝ ꯌꯥꯏ ꯌꯥꯅꯤꯕꯀꯣ ꯑꯗꯨꯃꯥꯏꯅ ꯑꯣꯏꯌꯦ
ꯔꯤꯂꯦꯇꯤꯞ ꯄ ꯇꯝꯅꯤꯡꯕ ꯂꯩꯔꯒꯗꯤ ꯍꯥꯏꯕꯤꯔꯛꯀꯦ
ꯑꯥ ꯍꯥꯏꯔꯛꯑꯣ ꯁꯤꯁꯇꯔꯅ ꯇꯝꯃꯒꯗꯤ ꯑꯩꯈꯣꯏꯒꯤ ꯊ꯭ꯔꯨꯗꯒꯤ ꯆꯪꯉꯒꯗꯤ ꯗꯤꯁꯀꯥꯎꯟ ꯂꯩꯒꯅꯦꯕꯀꯣ
ꯎꯝ
ꯎ ꯑꯗꯨꯃꯥꯏꯅ ꯍꯥꯏꯗꯤ ꯑꯩꯈꯣꯏꯅ ꯔꯤꯐꯔ ꯇꯧꯕꯤꯔꯒꯗꯤ ꯁꯤꯁꯇꯔ ꯍꯣꯏꯗꯁꯨ ꯀꯥꯟꯅꯒꯅꯤ ꯑꯗꯨꯅ ꯁꯤꯁꯇꯔ ꯍꯣꯏꯅ ꯑꯗꯨꯝ ꯍꯥꯏꯔꯛꯑꯣ ꯀ꯭ꯂꯥꯁ ꯇꯦꯟ ꯂꯣꯏꯕꯗꯤ ꯑꯗꯨꯝ ꯌꯥꯔꯦ
ꯑꯥ
ꯁꯤꯁꯇꯔꯅ ꯑꯣꯏꯅ ꯁꯤꯁꯇꯔꯒꯤꯕꯨ ꯑꯣꯏꯔꯁꯨ ꯑꯃꯒꯤꯕꯨ ꯑꯣꯏꯔꯁꯨ ꯑꯗꯨꯝ ꯑꯦꯅꯤ ꯇꯥꯏꯝ ꯁꯤꯁꯇꯔꯅꯠ ꯍ ꯑꯗꯨꯝ ꯍꯥꯏꯕꯤꯔꯛꯑꯣꯝ
ꯍꯣꯏ ꯍ ꯍꯦ ꯑꯣ ꯍꯦꯔꯀꯦ ꯍꯥꯏꯦꯔꯦ
ꯁꯤꯇꯔꯗꯤ ꯅꯨꯡꯉꯥꯏꯔꯤꯕ ꯍꯧꯖꯤꯛꯀꯥꯟꯁꯤꯕꯨ ꯀꯃꯥꯏꯅ ꯇꯧꯒꯦ ꯋꯦꯗꯔ ꯑꯁꯤꯕꯨ ꯃꯅꯤꯄꯨꯔꯒꯤ
ꯋꯦꯗꯔ ꯑꯗꯨꯝ ꯅꯨꯡꯉꯥꯏꯗ
ꯍꯣꯏ ꯁꯤꯁꯇꯔꯕꯨꯗꯤ ꯅꯣꯡ ꯌꯥꯝꯗꯧ ꯃꯥꯜꯂꯦ ꯑꯦ ꯀꯩꯅꯣ ꯃꯔꯛꯇ ꯂꯩꯔꯕꯅꯤꯅ ꯑꯦꯁꯤꯒꯨꯝꯕ ꯃꯔꯥꯡ ꯀꯥꯏ ꯑ ꯂꯩꯕ ꯃꯐꯝꯗ ꯂꯩꯔꯕꯅꯤꯅ ꯍꯦꯔ ꯇꯣꯅꯤ ꯃꯥꯂꯦ